ꯍꯂ
ꯇꯥꯕ꯭ꯔꯥ
ꯑꯥꯎ ꯇꯥꯔꯦ ꯇꯥꯔꯦ
ꯇꯁꯥꯔꯃ
ꯑ ꯆꯔꯔꯦ ꯀꯩ ꯄꯊꯩ ꯇꯕꯒꯦ
ꯀꯩꯕ
ꯑ ꯀꯩ ꯃꯊꯦꯜ ꯇꯧꯔꯛꯀꯦ ꯍꯥꯏꯕ
ꯑꯩꯗꯤ ꯉꯁꯤ ꯅꯨꯃꯤ ꯇꯤꯡ ꯉꯁꯥꯏ ꯅꯨꯃꯤꯗꯥꯡ ꯋꯥꯏꯔꯝꯗ ꯆꯥꯛ ꯆꯥꯕꯒꯤ ꯑꯩ ꯆꯥꯛ ꯆꯥꯅꯤꯡꯗꯗꯨꯅ ꯆꯥꯗ꯭ꯔꯦ
ꯑꯣ ꯑꯗꯨꯗꯤ ꯅꯨꯡꯗꯥꯡꯗꯤꯅ ꯂꯩꯇ꯭ꯔꯦ
ꯗꯤꯟꯅꯔ ꯂꯩꯇ꯭ꯔꯦ ꯑꯗꯨꯅ ꯌꯦꯟꯁꯥꯡꯁꯨ ꯂꯩꯇ꯭ꯔꯦ
ꯑꯣ ꯐꯔꯦꯗ ꯍꯦꯞꯇꯧꯅꯕ
ꯁꯦꯞꯀꯤ ꯅꯠꯇꯦ ꯆꯥꯎ ꯌꯥꯗꯕꯩꯅꯦ ꯆꯥꯅꯤꯡꯉꯗꯤ ꯐꯥꯗꯕ
ꯐꯩꯅꯤꯗꯨꯗꯤ ꯌꯥꯝ ꯌꯥꯝ ꯆꯥ ꯌꯥꯗ꯭ꯔꯅꯤ
ꯍꯥꯥ
ꯑꯗꯨꯗꯤ ꯌꯥꯝ ꯌꯥꯝ ꯆꯥꯕ ꯌꯥꯗꯕ ꯃꯥꯜꯂꯦꯕꯀꯣ ꯑꯗꯨꯒꯤ
ꯑꯥ ꯐꯤꯒꯔ ꯈ꯭ꯔ ꯁꯤꯦꯝꯕꯥ ꯍꯥꯏ ꯇꯔ
ꯌꯥꯏ ꯌꯥꯏ ꯑꯗꯨ ꯀꯩꯁꯨ ꯀꯥꯏꯗꯦ ꯌꯥꯝ ꯍꯦꯜꯗꯤ ꯑꯣꯏꯕꯅꯣꯈꯩ
ꯅꯪꯗꯤ ꯆꯥꯛ ꯆꯥꯈ꯭ꯔꯦ
ꯑ ꯏ ꯆꯤ ꯆ ꯀꯔ
ꯀꯔꯤ ꯊꯥꯡ
ꯑ ꯏꯔꯣꯝꯕ ꯆꯥꯛꯈ꯭ꯔꯦ
ꯒꯤꯦ ꯀꯩꯗꯧꯔꯤꯅꯣ
ꯎꯝ ꯆꯥꯛ ꯇꯣꯛꯄꯗ ꯉꯥꯏꯅꯤ ꯑꯗꯨꯒꯤ ꯁꯨꯝ ꯂꯩꯔꯝꯃꯤꯖꯥꯠꯅꯤ ꯑꯗꯨ ꯃꯇꯝ ꯍꯥꯡꯉꯦꯅ ꯁꯨꯝ ꯃꯣꯏꯒꯤ
ꯀꯩꯅꯨ ꯀꯩꯅꯅꯨ
ꯑꯩ ꯇꯧꯔꯛꯀꯦ
ꯑꯥꯔꯈꯣꯏ ꯇꯧꯋꯦ
ꯊ ꯅ ꯌꯥ ꯀꯣꯏ ꯊꯣꯛꯣꯏꯗꯗꯤ
ꯑ ꯍꯧꯖꯤꯛ ꯂꯦꯡꯕ ꯋꯥꯅꯤ ꯀꯔ ꯀꯔꯛ ꯀꯔꯛ ꯂꯥꯎꯅ
ꯈꯪꯗꯦꯅꯦ ꯂꯦꯡꯗꯦꯔ ꯂꯦꯡꯗꯦꯔꯥ ꯑꯗꯨꯝꯗꯤꯩ ꯈꯪꯍꯧꯗ꯭ꯔꯦ
ꯎꯝ
ꯁꯤꯁꯇꯔꯒꯤꯗꯤ ꯇꯥꯛꯁꯣꯏꯈ꯭ꯔꯕꯣ ꯉꯁꯤꯒꯤ ꯀꯃꯥꯏꯅ ꯇꯧꯈꯔꯒꯦ ꯂꯣꯏ ꯂꯩꯇꯕ꯭ꯔꯣ ꯁꯤꯒꯤ ꯇꯥ ꯊ ꯍꯣꯏ ꯌꯥꯄꯣ
ꯑꯩ ꯈꯪꯗꯤ
ꯀꯩꯅꯣꯗ ꯌꯥꯎꯕꯅꯤ ꯍꯧꯖꯤꯛꯀꯤ ꯃꯣꯏꯒꯤ ꯑꯦꯞꯇꯨꯗ ꯌꯥꯎꯕꯅꯤ ꯉꯁꯤꯒꯤ ꯃꯁꯤꯡ ꯊꯣꯛꯏꯗꯅ
ꯑꯗꯨꯝ ꯐꯣꯏ ꯉꯥꯡꯅ ꯉꯥꯡꯅꯔꯤ ꯅꯪ ꯉꯥꯡꯅ ꯉꯥꯡꯅꯅ ꯑꯗꯨꯝ ꯌꯦꯡꯤ ꯌꯥꯕ꯭ꯔꯥ
ꯑꯗꯨꯗꯤ ꯌꯥꯔꯝꯗꯧ ꯃꯥꯟꯗꯦ ꯑꯗꯨꯑꯣꯏꯗꯤ ꯐꯣꯟ ꯀꯛꯇꯨ ꯀꯛꯇꯗꯤ ꯌꯥꯗꯧ ꯃꯥꯟꯗꯦ ꯑꯗꯨꯝ ꯊꯣꯛꯄꯅꯦ ꯃꯣꯏꯒꯤ ꯍꯥꯏꯗꯤ ꯀꯣꯜꯒꯤ ꯉꯁꯤ ꯃꯉꯥ ꯃꯉꯥ ꯄꯤꯒꯨꯝꯗꯧꯕꯅꯦꯕ ꯃꯉꯥ ꯃꯉꯥꯗꯨ ꯂꯣꯏꯈ꯭ꯔꯒꯗꯤ ꯀꯣꯜ ꯇꯧꯕꯒꯤ ꯃꯣꯏ ꯀꯥꯎꯟ ꯇꯧꯗꯕꯅꯦꯕ ꯇꯥꯛꯁ ꯂꯩꯇ꯭ꯔꯒꯗꯤ ꯑꯗꯨ ꯑꯗꯨ ꯌꯦꯡꯉꯣ ꯑꯗꯨꯒ ꯍꯥꯏꯗꯤ ꯀꯣꯔꯣꯠꯇꯨ ꯄꯪꯇꯧ ꯂꯧꯧꯁꯪꯕꯁꯨ ꯀꯥꯟꯅꯗꯦꯗꯅ ꯑꯗꯨꯅ
ꯑꯗꯨ ꯀꯩꯅꯣꯗꯤ ꯇꯧꯔꯝꯗꯧ ꯃꯜꯗꯦ ꯉꯁꯥꯏ ꯑꯩꯒꯤꯗꯣ ꯑꯗꯨ ꯄꯣꯏꯅꯗꯤꯤ ꯍꯥꯞꯄꯨ ꯃꯥꯅꯤꯕ
ꯑ ꯑꯩꯅ ꯇꯧꯕꯗꯨꯗꯤ ꯍꯥꯄꯝꯃꯣ ꯍꯥꯏꯗꯤ ꯑꯩꯅ ꯀꯣꯜ ꯇꯧ ꯇꯥꯔꯒꯗꯤ ꯀꯣꯜ ꯇꯧꯔꯤꯕ ꯃꯤꯗꯨꯅ ꯈꯇꯪ ꯍꯥꯞꯇꯣꯏꯅꯦꯕꯀꯣ ꯑꯗꯨꯕꯥ ꯑ ꯑ ꯅꯠꯇꯦ ꯇꯧꯔꯛꯏꯕ ꯃꯤꯗꯨꯅ ꯑꯩꯅ ꯇꯧꯔꯦ ꯑꯩꯅ ꯍꯥꯞꯇꯣꯏꯅꯦꯕ ꯁꯤꯁꯇꯔꯅ ꯇꯧꯔꯛꯦ ꯁꯤꯁꯇꯔꯅ ꯍꯥꯞꯇꯣꯏꯅꯦꯕ
ꯑꯗꯨꯏꯗꯤ ꯅꯪ ꯀꯩꯅꯣ ꯅꯪꯒꯤ ꯂꯣꯏꯔꯕ
ꯑꯩꯒꯤ ꯂꯣꯏꯗ꯭ꯔꯤ ꯑꯗꯨ ꯑꯣꯏꯗꯤ ꯁꯤꯁꯇꯔꯒꯤ ꯁꯪꯕ꯭ꯔꯥ ꯌꯥꯕ꯭ꯔꯥꯅ ꯍꯪꯉꯛꯏꯗꯣ ꯑꯩꯁꯨꯨꯝ
ꯑꯗꯨ ꯑꯣꯏꯔꯗꯤ ꯅꯪ ꯅꯪꯅ ꯇꯧꯔꯛꯑꯣ
ꯑꯣ ꯌꯥꯏꯌꯦ ꯌꯥꯏꯌꯦ ꯑꯗꯨꯕꯨꯗꯤ ꯑꯩ ꯇꯧꯔꯛꯀꯦꯗꯕꯅꯤ ꯑꯗꯣ ꯌꯥꯗꯕ ꯁꯤꯁꯇꯔꯒꯤ ꯑꯣꯟ ꯕꯣꯔꯗ ꯀꯩꯅꯣꯝ ꯊꯥꯔꯛꯄ ꯑꯗꯨꯅꯤꯅ ꯑꯃꯨꯛ ꯇ꯭ꯔꯥꯏꯕꯨꯗꯤ ꯇꯧꯔꯛꯑꯒꯦ ꯑꯗꯨꯗꯤ ꯑꯩ
ꯇꯧꯔꯣ ꯍꯧꯖꯤꯛꯗꯤꯦ ꯎꯝ
ꯗꯙ ꯗꯙꯙꯙꯙꯙ